ꯍꯜꯂꯣ
ꯍꯜꯂꯣ
ꯑꯥ
ꯍꯜꯂꯣ
ꯑꯣ ꯇꯥꯏꯌꯦ ꯇꯥꯏꯌꯦ
ꯑꯥꯎ
ꯍꯌꯦꯡꯗꯤ ꯁꯦꯟꯗ꯭ꯔꯥꯗ ꯑꯣꯏꯅ ꯀꯥꯞꯊꯔꯨꯁꯤꯅ
ꯁꯦꯟꯗꯔ꯭ꯗ
ꯎ
ꯄꯨꯡ ꯀꯌꯥ ꯑꯗꯥꯏꯗ ꯆꯠꯁꯤ ꯍꯥꯏꯅꯣ
ꯑꯌꯨꯛ ꯉꯟꯇꯥ ꯄꯨꯡ ꯇꯔꯦꯠꯇꯩ ꯆꯠꯈꯔ꯭ꯁꯤꯔꯣ
ꯌꯥꯏ ꯑꯗꯩ ꯆꯥꯕ ꯊꯛꯄ ꯄꯣꯠ ꯆꯩꯩꯁꯤꯗꯒꯤ ꯀꯔꯤ ꯀꯔꯤ ꯂꯥꯡꯁꯤꯒꯦꯌꯥꯗ ꯌꯧꯕꯒꯦ
ꯑꯌꯧꯕꯁꯦ ꯁꯟ ꯇꯧꯖꯕ꯭ꯔꯣ ꯌꯦꯟ ꯑꯣꯏꯅ ꯇꯧꯖꯕ꯭ꯔꯣ
ꯆꯥꯕ ꯊꯛꯄꯒꯤꯗꯤ ꯑꯃ ꯍꯦꯛꯇ ꯌꯥꯏꯅꯦ ꯁꯖꯥꯎꯅ ꯐꯩꯅꯦ
ꯁꯖꯥꯎꯅꯥ
ꯎꯝ
ꯑꯣ ꯑꯩꯈꯣꯏ ꯃꯤ ꯀꯌꯥ ꯁꯨꯔꯦ ꯍꯥꯌꯅꯣ ꯑꯗꯨꯗ
ꯑꯩꯈꯣꯏꯁꯦ ꯑꯩꯈꯣꯏ ꯑꯍꯤꯡ ꯑꯍꯤꯡ ꯑꯍꯤꯡ ꯂꯩꯔꯛꯁꯤꯔꯣ ꯂꯩꯦꯛꯂꯛꯏꯁꯤꯔꯣ
ꯂꯦꯦꯛ ꯇꯧꯔꯤꯕꯅꯦ
ꯑꯍꯤꯡ ꯂꯦꯛꯂꯛꯑꯗꯤ ꯑꯩꯈꯣꯏ ꯇꯔꯥꯃꯨꯛ ꯆꯠꯁꯦ
ꯎꯝ ꯑꯩꯈꯣꯏ ꯃꯤ ꯇꯔꯥꯅꯥ ꯌꯥꯗ꯭ꯔꯅꯦ
ꯑꯩꯈꯣꯏ ꯃꯤ ꯇꯔꯥ ꯆꯠꯁꯤꯜꯂꯁꯤ ꯀꯩꯅꯣ ꯇꯔꯥ ꯒꯥꯔꯤ ꯑꯅꯤ ꯆꯠꯂ ꯂꯣꯏꯔꯦ
ꯑꯗꯨꯗꯤ ꯂꯨꯄꯥ ꯂꯤꯁꯤꯡ ꯂꯤꯁꯤꯡ ꯂꯧ ꯇꯕꯅꯤꯅꯦ
ꯑꯥ
ꯆꯥꯛ ꯆꯥꯔꯕꯣ ꯀꯃꯥꯏꯅ ꯇꯧꯔꯒꯦ
ꯆꯥꯛ ꯆꯔꯦ
ꯀꯩ ꯑꯦꯟꯖꯥꯡ ꯆꯔꯕꯥ
ꯌꯦꯟꯁꯥꯡꯁꯤ ꯕꯣꯔꯥ ꯈꯤꯇꯪ ꯇꯧꯔ ꯆꯥꯁꯤꯜꯂꯦ
ꯀꯥꯅ ꯊꯣꯡꯕ
ꯑꯇꯩ ꯃꯅ ꯊꯣꯡꯉꯦ ꯆꯥꯛ ꯇꯣꯛꯄꯒꯤ ꯉꯥꯏꯍꯥꯛ ꯐꯥꯎꯔꯦ ꯆꯥꯛ ꯇꯣꯛꯄꯒꯤ ꯉꯍꯥꯛ ꯋꯥꯛꯀꯤꯡ ꯆꯠꯀꯦꯅ ꯊꯣꯛꯂꯛꯏ
ꯖꯦꯕꯤꯗꯤ ꯌꯨꯝ ꯂꯩꯇ꯭ꯔꯥ
ꯕꯤꯌꯨꯝꯗ ꯂꯩ
ꯃꯥꯁꯨ ꯌꯨꯝꯗ ꯂꯩ
ꯑꯃꯣꯗ
ꯎꯝ ꯑꯗꯣ ꯑ ꯍꯌꯦꯡꯁꯦ ꯄꯨꯡ ꯀꯌꯥꯝ ꯊꯦꯡꯅ ꯉꯟꯅ ꯆꯠꯁꯤꯒꯦ ꯑꯩꯈꯣꯏ
ꯍꯌꯦꯡ ꯄꯨꯡ ꯇꯔꯦꯠ ꯁ꯭ꯋꯥꯏꯗꯒꯤ ꯍꯧꯒꯠꯅꯔꯒ ꯐꯣꯟ ꯀꯌꯥ ꯇꯧꯅꯔꯒ ꯃꯥꯄꯜ ꯇꯔꯥ ꯁ꯭ꯋꯥꯏꯗ ꯇꯥꯕꯗꯩ ꯑꯗꯨꯝ ꯀꯥꯞꯊꯒꯦ ꯌꯥꯔꯦ
ꯑ ꯑꯗꯨꯗꯤ ꯒꯥꯔꯤꯁꯦ ꯀꯅꯥ ꯀꯅꯥꯗꯩ ꯇꯧꯔ ꯆꯠꯁꯤꯒꯦ
ꯒꯥꯔꯤ ꯑꯝꯗꯤ ꯌꯥꯔꯦ ꯀꯔꯤꯅꯣ ꯑꯩꯈꯣꯏ ꯒꯥꯔꯤ ꯑꯃ ꯄꯨꯊꯣꯔꯛ ꯂꯣꯏꯔꯦ
ꯑꯩꯈꯣꯏꯒꯤ ꯑꯃꯒ ꯄꯨꯊꯣꯔꯛꯑꯒꯦ ꯑꯗꯨꯗꯤ
ꯄꯨꯊꯣꯔꯛꯑꯣ ꯅꯣꯏ ꯐꯣꯔꯆꯨꯅꯔꯗꯨ ꯑꯣꯏꯅ ꯄꯨꯊꯣꯔꯛꯑꯣ ꯇꯧꯔ꯭ꯁꯤꯅꯦ ꯐꯣꯔꯆꯨꯅꯔꯗ ꯑꯣꯏꯅ
ꯑꯩꯈꯣꯏ ꯃꯤ ꯃꯉꯥ ꯃꯉꯥ ꯆꯠꯂꯒ ꯒꯥꯔꯤ ꯑꯅꯤ ꯆꯠꯂꯁꯦꯕꯀꯣ
ꯆꯞ ꯆꯥꯔꯦ ꯌꯥꯔ
ꯎꯝ ꯑꯗꯨꯗꯒꯤ ꯎꯝ ꯑꯥꯗꯤ ꯁꯤꯗꯒꯤ ꯂꯩꯈꯤꯁꯤꯔꯥ ꯑꯗꯒꯤ ꯂꯩꯁꯤꯔꯥ ꯑꯥꯗꯗꯤ ꯇꯥꯡꯉꯝꯒꯅꯤꯅꯦ
ꯁꯋꯥꯗ ꯂꯩꯒꯗꯕ ꯁꯋꯥꯗꯗꯒꯤ
ꯂꯩꯔ ꯄꯨꯔꯁꯦ ꯑꯗꯨꯒ
ꯎꯝ
ꯁꯗꯤ ꯂꯩꯔꯣꯏ ꯑꯣꯏꯅ ꯇꯧꯒꯗꯕ
ꯑꯗꯨꯅꯦ ꯇꯤꯍꯧꯅ ꯑꯗꯒꯤ ꯀꯩꯅꯣ ꯅꯣꯏꯕ ꯕꯔꯅꯔ ꯂꯩꯔꯤꯗꯥꯏꯅꯦ
ꯑꯗ ꯁꯤꯂꯤꯟꯗꯔ ꯃꯆꯥꯗꯨꯃꯒ ꯇꯧꯔꯒ
ꯑꯗꯨꯑꯣꯏꯗꯤ ꯃꯣꯏ ꯑꯗꯅ ꯂꯣꯛꯇꯥꯛꯇ ꯑꯗꯨꯝ ꯄꯤꯕꯅꯦ ꯑꯗꯨꯑꯣꯏꯗꯤ
ꯑꯩꯅ ꯂꯦꯛꯐꯥꯝ ꯑꯩꯈꯣꯏꯅ ꯇꯨꯔꯤꯁ ꯍꯣꯝꯗꯨꯗ ꯄꯤꯔꯝꯒꯅꯤꯅꯦ
ꯂꯣꯏ ꯄꯤꯛ ꯀꯤꯠꯆꯟꯒꯤ ꯂꯨꯄꯥ ꯂꯤꯁꯤꯡ ꯑꯅꯤ ꯑꯗꯨꯝ ꯂꯣꯏ ꯂꯧꯔꯝꯃꯦ
ꯀꯩꯅꯣ ꯂꯣ ꯌꯥꯎꯕꯤꯗ ꯒ꯭ꯌꯥꯁ ꯌꯥꯎꯕꯤꯗ
ꯒ꯭ꯌꯥꯁ ꯍꯥꯎꯕꯤꯗ ꯂꯣꯏꯅꯃꯛ ꯆꯟꯒ ꯊꯨꯝ ꯃꯣꯔꯣꯛꯇꯤ ꯑꯈꯣꯏꯅ ꯄꯨꯊꯣꯛꯇꯦꯕ
ꯃꯣꯔꯣꯡ ꯑꯃꯁꯆꯨ
ꯎꯝ ꯑꯝꯕꯗꯤ ꯑꯩꯈꯣꯏꯅꯇꯝ ꯇꯧꯗꯣꯔꯤꯅꯤ
ꯑꯗꯣ ꯁꯥꯀꯤꯂꯣ ꯀꯌꯥ ꯂꯧꯖꯦꯒꯌꯥ
ꯁꯥ ꯀꯤꯂꯣ ꯃꯉꯥꯅ ꯌꯥꯔꯣꯏꯗ꯭ꯔꯣ
ꯀꯤꯂꯣ ꯃꯉꯥ ꯑꯩꯈꯣꯏ ꯇꯔꯥ ꯑꯩ ꯃꯉꯥ ꯇꯔꯨꯛ ꯂꯧꯔꯁꯦ
ꯉꯥ ꯇꯔꯨꯛ ꯆꯞ ꯆꯥꯔꯦ ꯌꯥꯔꯦ ꯑꯗꯨꯏꯗꯤ
ꯨ ꯇꯔꯨꯛ ꯆꯞ ꯆꯥ ꯇꯔꯨꯛ ꯂꯧꯁꯤꯜꯂꯁꯦ ꯑꯗꯨꯒ ꯑ ꯏꯁꯤꯡꯖꯥꯔ ꯄꯨꯔ ꯆꯠꯁꯤꯀꯣ ꯑꯥꯗ ꯀꯩꯅꯣ ꯇꯧꯕꯗ ꯀꯦꯁ ꯃꯆꯥ ꯃꯆꯥ ꯄꯨꯕꯗꯣ ꯅꯨꯡꯉꯥꯏꯇꯦꯖꯥꯔꯗ ꯑꯗꯨꯝ ꯄꯨꯔ
ꯑꯗꯨꯅꯦ ꯖꯥꯔ ꯄꯨꯔꯖꯤ
ꯃꯆꯥꯥꯛ ꯇꯧꯊꯣꯛꯀꯗꯕꯅꯤ ꯅꯣꯡ ꯐꯥꯗꯣꯛꯁꫭ
ꯑ ꯑꯥ ꯅꯨꯃꯤꯠ ꯅꯤꯅꯤꯃꯨꯛ ꯂꯩꯔꯁꯦ ꯑꯗꯨꯗꯤ ꯅꯣꯡꯃꯈꯛ ꯂꯩꯕꯗꯨꯗꯤ ꯄꯦꯜꯂꯣꯏ
ꯅꯨꯃꯤꯠ ꯅꯤꯅꯤ ꯑꯣꯏꯅ ꯂꯩꯁꯜꯂꯁꯦ ꯅꯨꯃꯤꯠ ꯅꯤꯅꯤ ꯑꯣꯏ ꯂꯥꯏꯁꯜꯂ ꯅꯩꯕꯅ ꯐꯥꯔꯅꯤ ꯑꯗꯨꯅ
ꯑꯗ ꯅꯪ ꯁꯤꯗꯗꯤ ꯁꯨꯇꯤ ꯀꯌꯥꯝ ꯂꯩꯔꯤ ꯃꯅꯤꯄꯨꯔꯗ ꯀꯌꯥꯝ ꯀꯨꯏ ꯂꯩꯒꯅꯤ
ꯑꯩ ꯃꯅꯤꯄꯨꯔꯗ ꯌꯥꯝ ꯀꯨꯏ ꯂꯩꯔꯔꯣꯏ ꯅꯨꯃꯤꯠ ꯇꯔꯥꯅꯤ ꯑꯥꯃꯨꯛ ꯂꯩꯔꯗꯤ ꯑꯃꯨꯛ ꯆꯪꯉꯅꯤ
ꯍꯥꯏꯗ꯭ꯔꯕꯥꯠꯁꯦ ꯅꯨꯡꯉꯥꯏꯕ ꯂꯩꯕ꯭ꯔꯥ ꯑꯗꯨꯝ
ꯍꯥꯏꯗ꯭ꯔꯕꯥꯗꯂ ꯌꯥꯝ ꯁꯥꯏꯗ
ꯁꯝꯃꯔꯖꯤ
ꯑꯗꯩ ꯌꯥꯝ ꯀꯌꯥꯝ ꯀꯟꯅ ꯁꯥꯒꯦꯕ
ꯑꯥꯗ ꯁꯥꯕ ꯍꯥꯏꯁꯦ ꯌꯥꯝꯊꯤ ꯁꯥꯔꯦ ꯃꯅꯤꯄꯨꯔꯒ ꯃꯥꯟꯅꯗꯦ
ꯇꯤꯚꯔꯤ ꯁꯦꯜꯁꯁ ꯀꯌꯥ
ꯑꯗꯨꯗꯒꯤꯗꯤ ꯐꯣꯔꯇꯤ ꯑꯃ ꯌꯧꯔꯝꯒꯅꯤ ꯑꯗꯣ ꯁꯥꯕ ꯍꯥꯏꯁꯦ ꯃꯅꯤꯄꯨꯔꯒꯤꯅ ꯁꯥꯔ ꯃꯨꯁꯟꯕ ꯃꯣꯏꯒꯤꯅ ꯁꯥꯔ ꯃꯨꯁꯟ ꯁꯟꯗꯕ
ꯑꯣ ꯀꯂꯔꯁꯦ ꯉꯧꯊꯣꯛꯑꯦꯕ
ꯍꯣꯏ ꯃꯣꯏꯒꯤꯅ ꯑꯃꯨꯛ ꯁꯥꯔꯒꯅ ꯃꯣꯏ ꯀꯂꯔꯁꯤ ꯉꯧꯊꯣꯛꯄꯤ ꯑꯗꯨꯒ ꯃꯅꯤꯄꯨꯔꯒꯤꯅꯥ ꯁꯔꯥ ꯀꯂꯥꯔꯁꯦ ꯃꯨ ꯁꯟ ꯍꯥꯏꯗꯤ ꯃꯅꯤꯄꯨꯔꯒꯤꯅ ꯀꯟꯅꯗꯤ ꯁꯥꯗꯕꯤ ꯋꯥꯎꯔꯤ ꯋꯥꯎꯔꯤ ꯁꯥꯔꯒ ꯑꯗꯨꯝ ꯍꯨꯃꯥꯡꯒ ꯇꯥꯗꯕꯤ ꯆꯠꯅꯞ ꯆꯅꯞ ꯅꯞꯄ ꯂꯩꯕꯤꯗꯣ ꯏꯁꯥꯗ
ꯎꯝ
ꯑꯗꯨ ꯇꯧꯕ ꯑꯗꯨ ꯑꯥ ꯃꯄꯥꯟꯁꯤꯅ ꯑꯃꯨꯛ ꯀꯩꯅꯣ ꯇꯧꯕ ꯍꯥꯏꯗꯤ ꯐꯖꯅ ꯁꯥꯔ ꯍꯨꯃꯥꯡꯒ ꯑꯣꯔ ꯑꯣꯔ ꯇꯥꯔꯒ ꯃꯨꯁꯟꯗꯕꯤ
ꯑꯗꯨꯗꯤ ꯂꯩꯕꯁꯦ ꯈꯤꯇꯪ ꯃꯨꯁꯟꯖꯔꯁꯨ ꯃꯅꯤꯄꯨꯔꯗꯅ ꯍꯦꯟꯅ ꯅꯨꯡꯉꯡꯒꯅꯤꯗ ꯂꯩꯕꯗꯤ
ꯂꯩꯕꯗꯤ ꯅꯨꯡꯉꯥꯏꯇ꯭ꯔꯗꯤ ꯀꯩꯅꯣ
ꯁꯤ ꯑꯩꯈꯣꯏ ꯁ꯭ꯋꯥꯏꯗ ꯍꯥꯏꯔꯗꯤ ꯆꯥꯅꯤꯡꯕꯁꯦ ꯁꯠ ꯂꯥꯎꯅ ꯅꯣꯏ ꯀꯩꯅꯣꯝ ꯆꯥꯅꯤꯡꯉꯦ ꯍꯥꯏꯕ ꯊꯣꯡꯒꯥꯏꯅ ꯁꯠꯂꯥꯎꯅ ꯐꯪꯉꯦ
ꯑꯥꯗ ꯂꯩꯕꯒ ꯆꯞ ꯆꯞ ꯃꯥꯟꯅ ꯃꯥꯟꯅꯔꯦ
ꯑꯥꯗꯁꯨ ꯐꯪꯉꯦ ꯑꯥꯗꯅ ꯇꯥꯡꯉꯦ
ꯎ ꯑꯥꯗ ꯐꯪꯉꯤ ꯄꯣꯠꯇꯨ ꯁꯤꯗꯁꯨ ꯐꯪꯉꯃꯤꯅ ꯆꯞ ꯃꯥꯟꯅꯩꯗꯅ
ꯆꯞꯄꯨꯗꯤꯩ ꯃꯥꯟꯅꯩ ꯄꯩꯁꯥ ꯈꯔ ꯈꯦꯠꯅꯕ
ꯃꯣꯏ ꯆꯥꯎꯈꯠꯄꯅ ꯍꯦꯟꯐꯣꯟꯇꯗ ꯅꯨꯡꯉꯥꯏꯕ
ꯑꯣ ꯑꯝ ꯑ ꯉꯍꯥꯛꯇꯪ ꯂꯩꯔꯗꯤ ꯇꯨꯝꯅꯤꯡ ꯉꯉꯥꯅꯤ ꯇꯧꯔꯤꯁꯦ
ꯇꯨꯝꯕꯩ ꯃꯇꯝ ꯌꯧꯔꯕꯣ
ꯇꯨꯝꯝꯕꯩ ꯃꯇꯝ ꯌꯎꯁꯜꯂꯦ ꯉꯥꯟ ꯉꯟꯅ ꯇꯨꯝꯕꯅꯦ
ꯍꯧꯖꯤꯛ ꯄꯈꯜ ꯃꯇꯝꯁꯤꯗ ꯉꯇꯥ ꯉꯟꯇꯥ ꯇꯨꯝꯃꯒ ꯀꯩꯗꯧꯅꯗꯦ ꯋꯥꯀꯞ
ꯀ꯭ꯋꯥꯇꯔ ꯌꯧꯔꯀꯥꯟꯗ ꯁꯦꯃꯤ ꯐꯥꯏꯅꯦꯜ ꯌꯧꯔꯀꯥꯟꯗ ꯌꯦꯡꯒꯦ ꯇꯧꯕꯅꯤꯗ
ꯑꯦ ꯍꯧꯖꯤꯛ ꯔꯥꯎꯟ ꯑꯣꯐ ꯔꯥꯎꯟ ꯑꯣꯐ ꯊꯥꯔꯇꯤ ꯇꯨ ꯌꯧꯔꯦ ꯅꯣꯒꯥꯎ ꯏꯁꯇꯦꯁꯤꯅ ꯌꯥꯝ ꯅꯨꯡꯉꯥꯏꯕ
ꯅꯋꯥꯔꯄꯨꯗꯤ ꯏꯁꯇꯦꯖꯅꯦ ꯑꯗꯨ ꯑꯣꯏꯔꯁꯨ ꯈꯤꯇꯪ ꯕꯤꯠ ꯂꯩꯕ ꯋꯥꯠꯂꯤ ꯀ꯭ꯋꯥꯇꯔꯒꯨꯝꯕ ꯌꯧꯔꯀꯥꯟꯗ ꯁꯤꯃꯤꯒꯨꯝꯕ ꯌꯧꯔꯀꯥꯟꯗ ꯌꯦꯡꯕ ꯌꯥꯔꯦ ꯍꯧꯖꯤꯛ ꯋꯥꯔꯜ ꯀꯞ
ꯍꯧꯖꯤꯛ ꯅꯨꯡꯉꯥꯏ ꯅꯨꯡꯉꯥꯏꯕ ꯌꯥꯝ ꯇꯥꯔꯤꯕꯅꯤꯅ ꯇꯤ ꯅꯨꯡꯉꯥꯏ ꯅꯨꯡꯉꯥꯏꯕꯗꯨꯗꯒꯤ ꯔꯥꯎꯟ ꯑꯥꯎꯐ ꯊꯥꯔꯇꯤ ꯇꯨꯁꯤꯗ ꯇꯝ ꯅꯨꯡꯉ ꯅꯨꯡꯥꯏꯕ ꯑꯗꯨꯝ ꯈꯔ ꯇꯥꯔꯝꯃꯤꯁꯤꯡꯒꯤ ꯃꯌꯥꯝꯁꯦ ꯑꯃ ꯂꯩꯍꯧꯒꯗ꯭ꯔꯥ ꯑꯃ ꯀꯥꯔꯛꯀꯗ꯭ꯔꯥ ꯑꯃ ꯂꯩꯍꯧꯒꯗ꯭ꯔꯥ ꯑꯃ ꯀꯥꯔꯛꯀꯗ꯭ꯔꯥꯅ ꯍꯧꯖꯤꯛ ꯌꯥꯝ ꯀꯟꯅ ꯅꯨꯡꯉꯥꯏ ꯃꯇꯥꯡ
ꯍꯌꯦꯡ ꯀꯩꯅꯣꯒ ꯁꯥꯟꯅꯕꯗꯣ ꯑꯥꯔꯖꯦꯟꯇꯤꯅꯥꯒ ꯁꯥꯟꯅꯕꯗꯣ ꯀꯩ ꯂꯝꯅꯣ ꯑꯃꯨꯐꯥꯎ ꯇꯥꯗ꯭ꯔꯤꯅꯦ
ꯀꯥꯕꯣꯕꯥꯗꯤ ꯍꯥꯏꯕ꯭ꯔꯣ
ꯀ ꯑꯃꯨꯛꯐꯥꯎ ꯇꯥꯗ꯭ꯔꯤꯅꯦ ꯑꯗꯨꯗ
ꯍꯟꯗꯛꯇ ꯀ꯭ꯋꯥꯂꯤꯐꯥꯏ ꯑꯣꯏꯕ ꯀꯟꯇ꯭ꯔꯤꯅꯦ
ꯑꯗꯨꯅꯦ ꯑꯅꯧꯕꯥ ꯃꯜꯂꯦꯕꯥ
ꯃꯥꯅꯦ ꯃꯥꯅꯦ ꯑꯅꯧꯕꯅꯦ ꯍꯟꯗꯛꯇ ꯀ꯭ꯋꯥꯂꯤꯐꯥꯏ ꯑꯣꯏꯕ ꯀꯟꯇ꯭ꯔꯤꯅꯤ
ꯑꯗꯣ ꯑꯩꯈꯣꯏꯒꯤ ꯏꯟꯗꯤꯌꯥꯗꯤ ꯍꯧꯖꯤꯛꯐꯥꯎꯕ ꯀ꯭ꯋꯥꯂꯤꯐꯥꯏ ꯑꯣꯏꯕ ꯉꯝꯗ꯭ꯦ ꯃꯤ ꯋꯥꯟ ꯄꯣꯏꯟ ꯐꯥꯏꯚ ꯕꯤꯂꯤꯌꯟ ꯂꯩꯕꯁꯤꯗ ꯑꯦꯂꯚꯦꯟ ꯃꯤ ꯇꯔꯥꯃꯥꯊꯣꯏ ꯈꯛꯇꯪ ꯄꯨꯊꯣꯛꯑꯒ ꯀꯥꯎꯕ ꯋꯥꯔꯜ ꯀꯞꯁꯦ ꯍꯧꯖꯤꯛ ꯐꯥꯎꯕ ꯀꯥꯎꯕ ꯉꯝꯗꯦ ꯏꯟꯗꯤꯌꯥꯗꯤ
ꯌꯥꯗꯦ ꯌꯥꯗꯦ ꯌꯥ ꯁ
ꯁꯥꯟꯅꯕꯗꯤ ꯁꯥꯟꯅꯔꯦ ꯑꯗꯣ ꯀ꯭ꯔꯤꯛꯀꯦꯠꯇ ꯑꯣꯏꯇꯥꯔꯒꯗꯤ ꯏꯟꯗꯤꯌꯥꯁꯦ ꯑ ꯊꯤꯉꯝꯗꯅ ꯂꯧꯔꯝꯃꯅꯤ
ꯀ꯭ꯔꯤꯀꯦꯠꯇꯗꯤ ꯋꯥꯔꯜꯗꯗꯤ ꯊꯨꯒꯥꯏ ꯉꯝꯗ꯭ꯔꯦ ꯏꯟꯗꯤꯌꯥꯗ ꯀ꯭ꯔꯤꯀꯦꯠꯇꯗꯤ ꯉꯝꯗꯦꯕ
ꯃꯔꯝ ꯆꯥꯅ ꯂꯩꯈ꯭ꯔꯦ ꯁꯥꯟ ꯁꯥꯟꯅꯔꯣꯏ ꯃꯌꯥꯝꯁ
ꯀꯀꯦꯇꯗꯤ ꯊꯨꯀ ꯉ ꯑꯃꯔꯣ
ꯑꯗ ꯍꯧꯣꯏꯖꯤ ꯐꯨꯠꯕꯣꯜꯗ ꯀ꯭ꯔꯤꯛꯀꯦꯠꯇ ꯊꯥꯗꯔꯤꯕ ꯑꯗꯨꯃꯥꯏꯅ ꯏꯐꯣꯠꯇꯣ ꯈꯔ ꯐꯨꯠꯕꯣꯜꯗ ꯊꯥꯗꯕꯤꯔꯗꯤ ꯁꯔꯀꯥꯔꯅꯀꯣ ꯐꯒꯠ ꯐꯕꯖꯔꯦꯅ
ꯈꯪꯗ꯭ꯔꯦꯦ ꯇꯧ ꯆ
ꯟꯅꯅꯥꯄꯣ ꯑꯗꯨ ꯑꯗꯨꯅꯦ ꯒ ꯀꯔꯝ ꯀꯥꯟꯗꯒ ꯀ꯭ꯋꯥꯂꯤꯐꯥꯏ ꯑꯣꯏꯔꯛꯀꯗꯣꯔꯤꯅꯣ ꯈꯪꯗꯦꯗ
ꯇꯨ ꯊꯥꯎꯖꯟ ꯐꯣꯔꯇꯤꯗ ꯑꯗꯨꯃꯥꯏꯅ ꯈꯟꯅꯩꯌꯦꯕ ꯀꯩꯅꯣꯝ ꯇꯧꯅꯤ
ꯑꯗꯨꯗꯤ ꯍꯟꯗꯛ ꯇ꯭ꯋꯦꯟꯇꯤ ꯁꯤꯛꯁꯇ ꯑꯃ ꯊꯥꯔꯇꯤꯗ ꯑꯃ ꯂꯩꯔꯦ ꯊꯥꯔꯇꯤ ꯐꯣꯔꯗ ꯑꯃ ꯂꯩꯔꯦ ꯊꯥꯔꯇꯤ ꯑꯃꯥ ꯂꯩꯔꯦ ꯐꯣꯔꯇꯤꯗꯥ ꯑꯗꯨꯗꯤ
ꯎꯝ
ꯆꯍꯤꯍꯤ ꯇꯝ ꯃꯔꯤ ꯋꯥꯦꯅꯦ
ꯇ ꯃꯔꯤ ꯋꯥꯦ ꯄꯨꯔꯥ ꯣꯠ ꯇ ꯇ ꯂꯖꯦ
ꯑ ꯈꯔ ꯋꯥꯠꯂꯤ ꯃꯣꯏꯁꯦ
ꯑ ꯍꯔ ꯋꯥꯂꯦ
ꯑꯩꯈꯣꯏꯅ ꯈꯜꯂꯤꯁꯦ ꯀ꯭ꯋꯥꯂꯤꯐꯥꯏꯒ ꯑꯣꯏꯔꯗꯤ ꯑ ꯑꯍꯥꯝꯕ ꯏꯟꯗꯤꯌꯥꯒꯤ ꯑꯍꯥꯟꯕ ꯀ꯭ꯋꯥꯂꯤꯐꯥꯏ ꯑꯣꯏꯕꯗꯣ ꯃꯩꯇꯩ ꯃꯆꯥ ꯈꯔꯒ ꯌꯥꯎꯔꯒ ꯀ꯭ꯋꯥꯂꯤꯐꯥꯏ ꯑꯃꯝꯇ ꯑꯣꯏꯔꯗꯤ ꯑꯩꯈꯣꯏꯁꯦ ꯋꯥꯜ ꯀꯞ ꯌꯦꯡꯕ ꯑꯝꯇ ꯆꯠꯅꯤꯡꯕꯅꯤꯅꯦ ꯑꯥꯗ ꯑꯇꯣꯞꯄ ꯀꯟꯇ꯭ꯔꯤꯒꯤ ꯏꯁꯇꯦꯗꯤꯌꯝꯗꯨꯒ ꯐꯝꯗꯅ
ꯑꯩ ꯍꯟꯗꯛ ꯑꯥ ꯆꯪꯗꯔ꯭ꯤꯀꯥꯟ ꯊꯥꯔ ꯑꯃꯇꯪ ꯂꯧꯒꯦ ꯇꯧꯕꯅꯤꯅꯦ
ꯊꯔ ꯀꯩꯅꯣꯔꯣ ꯐꯥꯏꯗꯣꯔꯔꯣ ꯊ꯭ꯔꯤꯗꯣꯔꯔꯣ
ꯐꯥꯏꯚ
ꯀꯩ ꯃꯆꯨꯗ ꯋꯥꯏꯠꯅ ꯐꯖꯕ ꯃꯥꯜꯂꯦꯗ ꯐꯥꯏꯚꯇ ꯑꯣꯏꯔꯁꯨ
ꯑꯣ ꯍꯣꯏ ꯍꯣꯏ ꯍꯣꯏ ꯍꯣꯏ ꯌꯥꯔꯦ ꯌꯥꯔꯦ ꯑꯗꯨꯗꯤ ꯑꯩ ꯁꯣꯝ ꯅꯥꯀꯟꯗ ꯇꯨꯝꯅꯕ ꯇꯧꯔꯒꯦ ꯊꯦꯡꯖꯨ ꯊꯦꯡꯖꯜꯂꯦ
ꯄꯨꯡ ꯉꯟꯃꯟꯗ꯭ꯔꯣ
ꯑꯁ ꯍꯌꯦꯡ ꯑꯌꯨꯛ ꯉꯟꯇꯥ ꯋꯥꯛꯀꯤꯡ ꯆꯦꯜꯂꯤꯌꯦ
ꯑꯣ
ꯄꯨꯡꯅꯤꯡ ꯊꯦꯡꯖꯤꯜꯂꯦ ꯊꯝꯃꯦ ꯊꯝꯃꯦ ꯑꯗꯨꯗꯤ
ꯍꯣ ꯍꯣ ꯐꯔꯦ ꯐꯔꯦ
ꯎꯝ
ꯑꯣ